ꯏꯅ ꯀꯔꯤꯅꯣ
ꯀꯩꯅꯣ ꯇꯧꯗꯌꯦ ꯑꯍꯝꯕ ꯁꯨꯝ ꯊꯣꯛꯇꯕ ꯍꯥꯏꯇꯥꯔꯦ
ꯎꯝ
ꯇꯦꯞ ꯑꯗꯨꯝ ꯇꯧꯔꯀꯥꯟꯗ ꯇꯣꯡꯉꯦ ꯄꯥꯡꯊꯣꯛ ꯏꯔꯨ
ꯎꯝ ꯍꯗꯅꯤꯉ
ꯅꯣꯛꯅꯤꯡꯉꯤ ꯅꯣꯛꯅꯤꯡ ꯅꯅꯤꯡ ꯊꯔ ꯆ ꯂꯖ ꯇꯁꯀꯥꯏꯗꯗ
ꯌꯥꯔꯦ ꯌꯥꯝ ꯑꯩꯅ ꯎꯝ
ꯎꯝ
ꯀꯩꯁꯥꯡ ꯊꯣꯡꯉꯒꯦ
ꯄꯥꯡꯈꯣꯛꯉꯤꯕ ꯄꯈꯣꯛ ꯄꯥꯡꯈꯣꯛꯕꯣꯟꯁꯦ
ꯎꯝ
ꯃꯗꯤ ꯊꯣꯡꯉ ꯐꯔ
ꯈꯁꯤꯅꯤ ꯂꯥꯟ ꯍꯥꯎꯅꯤ
ꯎꯝ ꯄꯟ ꯍꯥꯏꯔ ꯑꯗꯨꯝ ꯆꯥꯛ ꯆꯥꯅꯤꯡꯕ ꯀꯩꯁꯨ ꯌꯥꯝ ꯀꯟꯅ ꯄꯣꯛꯔꯣꯏ ꯁꯠꯂꯨꯔꯕꯅꯤꯅ ꯐꯅꯌꯥꯝ
ꯑꯩꯗꯤꯁ ꯆꯥꯅꯤꯡꯉꯣ ꯄꯣꯛ ꯄꯣꯛꯇꯕ ꯈ ꯈꯪꯍꯧꯗꯣꯏ ꯇꯧꯔ ꯗꯟꯗꯤꯅꯤ
ꯆꯥꯕꯨꯗꯤ ꯆꯥꯗꯣꯏꯅꯦ ꯑꯩꯗꯣ ꯉꯥꯛꯇꯪ ꯍꯜꯂꯛꯑꯀꯥꯟꯗ ꯉꯥꯛꯇꯪ ꯂꯣꯡꯉꯒ ꯑꯦꯛꯁꯔꯁꯥꯏꯁ ꯇꯧꯔꯨꯕꯗꯒꯤ ꯇꯨꯡꯈꯤꯕ ꯑꯃ ꯇꯥꯏꯞ ꯇꯧꯏꯤ
ꯑꯦꯛꯁꯔꯁꯥꯏꯁ ꯇꯧꯔꯤꯕ
ꯇꯧꯤꯅꯦ ꯉꯁꯤ ꯍꯌꯦꯡꯗꯒꯤꯩ ꯍꯧꯔ ꯑꯗꯨꯝꯃꯣ ꯖꯨꯟ ꯖꯨꯂꯥꯏ ꯋꯥꯟ ꯦ
ꯎ ꯎ ꯎ ꯊꯥꯕꯁꯦ ꯃꯤꯑꯣꯏꯕꯒꯤ ꯄꯨꯟꯁꯤꯗ ꯈ꯭ꯋꯥꯏ
ꯆ ꯆ ꯆ ꯎꯝ ꯊꯪ ꯎ ꯊꯥꯕꯗꯅꯤꯅꯦ ꯑꯩ ꯇꯧꯈꯤꯕꯔꯣ ꯅꯣꯡꯃ ꯑꯩꯒꯤ ꯄꯨꯟꯁꯤꯗ ꯃꯥꯏ ꯄꯥꯛ ꯏ ꯄꯥꯛꯇꯦ ꯁꯤꯒꯨꯝꯕ ꯈꯪꯅꯕꯒꯤꯗꯃꯛꯇ ꯔꯣꯁ ꯑꯃ ꯊꯥꯏꯑꯒ ꯑꯗꯨ ꯔꯣꯁ ꯊꯥꯎꯗꯣꯡꯅ ꯀꯥꯎꯊꯦꯛꯑꯝꯃꯦ ꯑꯗꯨꯝ ꯁꯤꯁꯦ
ꯍꯟꯗꯛ ꯏꯟꯚꯥꯏꯔꯣꯟꯃꯦꯟ ꯗꯦꯗꯗꯤ ꯎ ꯊꯥꯏꯌꯦꯕꯀꯣ ꯑꯗꯨꯗꯨꯒꯅꯦ ꯃꯣꯏ ꯀꯦꯠꯔꯤꯁꯤꯡ ꯑꯆꯧ ꯑꯁꯥꯡ ꯃꯌꯥꯝ ꯂꯩꯕꯣ ꯃꯃꯤꯡ ꯂꯣꯏ ꯊꯥꯏ ꯃꯣꯏ ꯃꯣꯏꯅ ꯊꯥꯔꯝꯕ ꯎꯗꯣ ꯑꯗꯣ ꯑꯩꯈꯣꯏꯅ ꯎꯗꯣ ꯊꯥꯔꯒ ꯑꯩꯈꯣꯏ ꯃꯤꯁꯨꯣ ꯊꯥꯁꯨ ꯊꯥꯕꯤꯔꯒꯦ ꯇꯧꯕ ꯊꯥꯗ ꯊꯥ
ꯃꯃꯤꯡ ꯊꯥꯗꯕ ꯑꯐꯕꯒꯤ ꯑꯣꯏꯒꯦꯔꯥ ꯐꯠꯇꯕꯒꯤ ꯑꯣꯏꯒ ꯃꯃꯤꯡ ꯊꯥꯗꯕ ꯄꯣꯠ ꯍꯧꯖꯤꯛꯀꯥꯟ ꯇꯧꯗ꯭ꯔꯦ ꯑꯩꯈꯣꯏ ꯑꯩꯈꯣꯏ ꯄꯪꯕ ꯅꯠꯇꯦ ꯑꯩꯈꯣꯏ ꯑꯁꯦꯡꯕ ꯆꯦꯟꯗꯔꯤꯁꯤꯅꯤ
ꯊꯤꯡꯉꯕꯅꯦ ꯍꯥꯏꯕ ꯑꯩꯈꯣꯏ ꯈꯖꯤꯛ ꯈꯔ ꯈꯗꯗꯤ ꯌꯥꯝ ꯊꯁꯤꯡꯉꯈ꯭ꯔꯦ
ꯎꯝ
ꯀꯣꯏ ꯃꯌꯥꯝ ꯆꯠꯅꯤꯡꯉꯤ
ꯑꯁ ꯆꯅꯤꯕꯅꯤꯅꯦ ꯈꯣꯡꯒ꯭ꯔꯥꯎꯗꯨ ꯆꯥꯔꯦ
ꯑꯣꯒꯥ ꯇꯅꯦ ꯀꯩꯗꯧꯕ ꯄꯥꯝꯖꯔꯕ
ꯎ ꯆꯔ ꯄꯥꯖ
ꯅꯣꯏ ꯐ꯭ꯔꯦꯟꯒꯤ ꯆꯣꯏꯁꯇꯤ ꯑꯗꯨꯝ ꯅꯣꯞꯇꯕ꯭ꯔꯥ
ꯑꯣ ꯂꯣꯛꯇꯦ
ꯑꯗꯨꯒ ꯄꯨꯛꯁꯦ ꯈꯤꯇꯪꯅ ꯀꯪꯁꯤꯜꯂꯗꯤ ꯌꯥꯝ ꯊꯤꯅꯩꯔꯅꯤ ꯐꯖꯕ
ꯍꯣꯏ ꯅꯣꯡꯃ ꯑꯗꯨ ꯁꯦꯠꯂꯒ ꯇ꯭ꯔꯤꯅꯤꯡ ꯇꯧꯁꯨ ꯐ꯭ꯂꯤꯞ ꯋꯥꯔꯠ ꯑꯃꯃꯝꯒ ꯂꯤꯠꯂꯑꯣ
ꯎꯝ ꯃꯆꯨꯗꯣ ꯍꯥꯏꯗꯤ ꯗꯤꯐ꯭ꯔꯦꯟ ꯑꯣꯏꯗꯅ
ꯑꯣꯏꯕꯅꯦ ꯃꯁꯨ ꯐꯖꯕꯅꯦꯕ
ꯇ꯭ꯔꯦꯟꯒꯤ ꯚꯨꯝ ꯚꯨꯝ ꯚꯨꯝ ꯚꯨꯝ ꯚꯨꯝ ꯇꯧ ꯏꯁꯩ ꯇꯧꯅꯤ
ꯑ ꯍꯩꯗ꯭ꯔꯣꯅ
ꯑꯩꯔꯣꯏ ꯌꯦꯡꯁꯤꯌꯦꯍꯦ ꯏꯁꯩꯁꯤꯅ ꯁꯛꯂꯛꯄ ꯀꯣꯛꯁꯤꯗ ꯗꯥꯟꯁ ꯑꯗꯨꯝ ꯆꯥꯏ ꯕꯨꯝꯨꯝ
ꯋꯥꯈꯜꯗ ꯇꯧꯕ ꯗꯥꯟꯁꯇ ꯑꯣꯔꯤꯖꯤꯅꯦꯜꯗ ꯇꯥ ꯌꯥꯗꯕꯅꯤꯅ
ꯑꯗ ꯅꯪ ꯑꯁꯦꯡꯕꯩꯁꯨ ꯅꯤꯡꯅꯤꯈꯥꯏꯕ ꯑꯩꯈꯣꯏꯅ ꯋꯥꯈꯜꯗꯅꯤꯀꯣ ꯀꯥꯡ
ꯇꯁꯔ ꯆꯠꯁꯕ꯭ꯔ ꯆꯠꯂꯣꯏꯁꯦ ꯍꯥꯏꯕ꯭ꯔ
ꯄꯁꯥꯏꯗ ꯁꯥꯏꯗꯦ ꯀꯟꯁꯜ ꯆꯠꯄꯒꯤ ꯑꯩꯈꯣꯏꯗ ꯒꯥꯁ ꯂꯩꯇꯦ
ꯆꯠꯂꯗꯤ ꯅꯨꯡꯗꯥꯡ ꯐꯥꯎꯕ ꯂꯩꯅꯤꯡꯔꯛꯀꯅꯤ
ꯎꯝ ꯅꯨꯝ ꯂꯩꯕ ꯅꯪꯕꯨ ꯍꯟꯖꯤꯜꯂꯨ ꯀꯅ
ꯑꯦ ꯅ ꯌꯨꯝ ꯂꯩꯕ ꯑꯦ ꯑꯦ ꯑꯗꯨ ꯇꯥꯅ ꯂꯥꯛꯑꯒ ꯌꯨꯝꯗ ꯑꯃꯨꯛ ꯍꯜꯂꯛꯇꯣꯏꯕ
ꯍꯣꯁꯇꯦꯜ ꯂꯩꯕ ꯅꯠꯇꯦ ꯌꯨꯝꯗ ꯂꯩꯕ ꯅꯠꯇꯦ ꯈꯤꯇꯪ ꯊꯦꯡꯊ ꯇꯥꯔꯒ ꯍꯟꯕ ꯌꯥꯏ ꯍꯥꯏꯕꯅꯤꯗ
ꯑꯇꯩꯁꯨ ꯃꯤ ꯏꯁꯩ ꯇꯥꯔꯒ ꯑꯩꯈꯣꯏꯅ ꯀꯃꯥꯏꯅ ꯄꯨꯕ ꯍꯜꯂꯛꯇꯣꯏꯅꯣꯨꯡ
ꯀꯅ ꯃꯈ ꯈꯥꯏꯗꯤ ꯍꯧꯗꯤꯅꯦ
ꯑꯅꯤ ꯃꯈꯥꯏꯗꯤ ꯀꯌꯥꯕꯣ
ꯑꯣ ꯇ ꯗ ꯃꯤꯦ ꯑꯅꯤ ꯃꯈꯥꯏꯗꯩꯅ ꯎꯝ ꯃꯉꯥ ꯇꯔꯨꯛ ꯐꯥꯎ ꯂꯩꯔꯗꯤ ꯌꯥꯔꯦ ꯀꯩꯅꯣ ꯌꯨꯝ ꯌꯧꯗ ꯇꯔꯦꯠ ꯇꯥꯔꯦꯀꯣ
ꯇꯤꯀꯦꯠ ꯄ꯭ꯔꯥꯏꯖ
ꯍ
ꯕꯦꯔꯤ ꯕꯦꯔꯤ ꯑꯦꯛꯁꯄꯦꯟꯁꯤꯞ
ꯍꯤꯡꯅꯤꯡꯉꯤꯕ ꯂꯥꯏꯞ ꯏꯁꯇꯥꯏꯜꯁꯤꯒ ꯂꯥꯏꯔꯔꯤꯕꯁꯤꯒ ꯆꯥꯄꯅꯗꯤ ꯂꯣꯔꯦꯗꯣ
ꯅꯣꯛꯅꯕꯁꯨ ꯂꯦꯞꯇꯦ ꯨꯝ
ꯇ ꯇꯨ ꯗꯦꯠ ꯇꯨꯗ ꯅꯠꯇ꯭ꯔꯣ ꯀꯩꯅꯣꯒꯤ ꯕꯣꯜ ꯂꯩꯕꯗꯣ
ꯄꯨꯠꯇꯀꯒꯔꯣ
ꯎꯝ
ꯊ꯭ꯔꯤꯅꯤ
ꯊꯔꯤꯔꯥ ꯃꯔꯤ ꯃꯈꯥꯏ
ꯎ
ꯇꯨꯏꯖꯩ ꯅꯣꯡꯃꯣ ꯅꯨꯡꯁꯤ
ꯃ ꯁꯤꯒꯤꯗ ꯁꯤꯒꯤ ꯁꯨꯃꯥꯏ ꯃꯦꯠꯁꯦ ꯇꯥꯕ꯭ꯔꯕ
ꯃꯦꯁꯤꯗꯗꯤ ꯃꯦꯁꯤꯒꯤꯗꯗꯤ ꯉꯟꯕ꯭ꯔꯥ ꯉꯟꯗꯕ꯭ꯔꯥ ꯈꯪꯗꯗꯤ ꯑꯗꯨ ꯊꯣꯛ ꯑꯩꯈꯣꯏꯁꯨ ꯊꯣꯛꯂꯛꯀꯅꯤ ꯀꯩꯅꯣ ꯑꯗꯣ ꯑꯩꯩꯁꯨ
ꯇꯤꯂꯧ ꯆꯅꯝꯁꯦ ꯃꯣ ꯅꯨꯄꯤ ꯃꯆꯥ ꯀ ꯑꯩꯈꯣꯏꯁꯨ ꯌꯦꯛꯑꯂ ꯀꯩꯅꯣ ꯅꯪꯗ ꯑꯦ ꯁꯤꯇꯔꯤ ꯂ
ꯑ
ꯐꯁꯅꯤꯅꯥ ꯀꯍ ꯍꯥꯏꯔꯦ ꯀꯣ ꯇꯧꯕ ꯀꯟ ꯍꯥꯏ
ꯃꯤꯅꯔꯕ ꯑꯦ
ꯍꯥꯥ
ꯉꯁ ꯍꯣꯏꯗꯣ ꯑꯌꯥ ꯑꯌꯥ
ꯇꯧꯁꯤꯜꯂꯣ ꯑꯉꯥꯡ ꯆꯠꯃꯤꯡ ꯆꯠꯃꯤꯟ ꯇꯧꯏꯤꯗꯨꯗ ꯑꯦꯌꯥ
ꯏꯌꯥ ꯏꯌꯥ ꯑꯣ
ꯎꯝ ꯎꯝ ꯑꯗꯒꯤ ꯑꯗꯒꯤ ꯑꯥ ꯎꯝ ꯑꯁꯗꯥꯎꯗ ꯑ
ꯍ
ꯑꯩꯒꯤ ꯁꯤ ꯇꯣꯟꯁꯤꯃꯛꯅꯦꯕ ꯁꯤꯅꯩꯁꯦ ꯍꯥꯏꯍꯧꯔꯕꯁꯦ
ꯊꯨꯞꯄꯤꯅ ꯇꯧꯕꯅꯦ ꯍꯥꯏꯁꯦ ꯃꯣꯏ ꯃꯌꯥꯝꯅ ꯍꯌꯦꯜꯂꯤ ꯉꯔꯥꯡ ꯑꯩꯈꯣꯏ ꯁꯤꯗ ꯇꯠꯂꯤꯅꯦ ꯏꯕꯦꯝꯃ ꯁꯤꯗ ꯆꯠꯂꯤꯕꯀꯣ ꯌꯦꯡꯟꯅꯨ ꯉꯁꯤꯗꯤ ꯑꯩꯈꯣꯏꯄ ꯑꯁ ꯑꯩꯈꯣꯏꯄ ꯆꯪꯉꯛꯄꯗ ꯐꯔꯦ ꯐꯔꯦꯒ ꯄꯥꯏꯁꯤꯜꯂꯒ ꯃꯈꯣꯡꯗ ꯆꯣꯡꯕꯒ ꯈꯝꯅꯤ
ꯍꯝ
ꯀ ꯀꯣꯟ
ꯁꯤ ꯁꯤ ꯁꯤ ꯁꯤ
ꯑ ꯑꯣ
ꯃꯊꯪꯗꯅꯦ ꯅꯪꯁꯨ ꯑꯗꯨꯝ ꯇꯧꯔ ꯁꯤ ꯁꯤꯖꯤꯟꯅꯔꯣ ꯈꯪꯉꯕ ꯑꯍꯩꯕ ꯃꯤꯅ ꯇꯝꯃꯝꯕꯅꯤꯁꯦ
ꯉꯁꯥꯏ ꯑꯩꯅ ꯅꯕꯥꯅꯤꯅ ꯏꯁꯀꯣꯂꯥꯔꯁꯤꯞ ꯆꯥꯎꯕꯒꯤ ꯇꯝꯃꯅꯤ ꯇꯝꯃꯅꯤ ꯇꯧꯕꯗ ꯑꯩꯅ ꯇꯝꯊꯣꯛꯄ ꯄꯣ ꯃꯥꯏꯅꯦꯗ
ꯎꯝ
ꯑꯗꯨꯒ ꯎꯝ ꯁꯣꯏꯨꯔꯗꯤ ꯄꯥꯔꯇꯤꯗꯤꯦ ꯌꯦꯡ ꯅꯨꯡꯉꯥꯏꯗꯨꯣꯏꯅꯤ
ꯑꯩꯅ ꯑꯃꯨꯛ ꯑꯩꯅ ꯑꯃꯨꯛ ꯑꯦꯛꯇꯤꯡ ꯍꯦꯟꯖꯤꯟꯕ ꯐꯪꯕꯣ ꯐꯪꯗꯅꯤꯗ ꯇꯝ ꯇꯝꯗ ꯏꯁꯀꯣꯂꯔꯁꯤꯞꯇꯣ ꯐꯪꯉꯒ ꯁꯤꯨꯅ ꯂꯣꯏꯕꯒꯤ ꯄꯩꯁꯥꯗꯣ ꯀꯃꯥꯏ ꯀꯃꯥꯏꯅ ꯁꯤꯟꯅꯁꯤꯒꯦ ꯈꯜꯂꯣꯏꯁꯤꯦꯔꯥ ꯍꯥꯏꯕ
ꯑꯌꯥ
ꯎ ꯊꯥꯕꯁꯦ ꯐꯕꯅꯦ ꯃꯍꯧꯁꯥꯒꯤ ꯈꯨꯗꯣꯜꯗ
ꯐꯩ
ꯍꯟꯗꯛꯀꯤ ꯇꯨ ꯊꯥꯎꯖꯟ ꯀꯌꯥꯒꯤꯗꯅꯣ ꯎ ꯎ ꯆꯤꯟꯖꯥꯛ ꯑꯐ ꯑꯐꯕ ꯆꯥꯔꯕꯗꯤ ꯎ ꯊꯥꯗ꯭ꯔꯕꯁꯨ ꯀꯩꯁꯨ ꯀꯥꯏꯗꯦ ꯈꯜꯂꯦ ꯑꯗ ꯁꯖ ꯀꯦ ꯍꯥꯏꯅ ꯎ ꯀꯥꯏ ꯀ ꯑꯩ ꯍꯥꯏꯖꯦ ꯇꯥꯕ꯭ꯔꯣ
ꯍꯥꯥ
ꯎ ꯊꯥꯗ꯭ꯔꯕꯁꯨ ꯆꯤꯟꯖꯥꯛ ꯑꯐ ꯑꯐꯕ ꯆꯥꯔꯗꯤ ꯍꯛꯆꯥꯡ ꯐꯅ ꯂꯩꯕ ꯉꯝꯒꯅꯤ ꯍꯥꯏꯅ ꯈꯟꯖꯩ ꯍꯥꯏ ꯑꯗꯨ ꯀꯅꯥ ꯊꯥꯎꯖꯟ ꯀꯌꯥꯒꯤꯅꯣ
ꯀꯣꯅꯥꯜ ꯍꯥꯏꯔꯤꯅꯨ
ꯑꯁ ꯏꯟꯚꯥꯏꯔꯣꯟꯃꯦꯟ ꯗꯦꯒꯤꯗ ꯃꯤꯁ ꯊꯣꯛꯄꯒꯤꯗ ꯇꯧꯗꯣ
ꯈꯥꯡꯒꯦꯗ ꯑꯉ ꯈꯔ
ꯆꯤꯟꯖꯥꯛ ꯑꯐ ꯑꯐꯕ ꯆꯥꯔꯕꯗꯤ ꯎ ꯊꯥꯗ꯭ꯔꯕꯁꯨ ꯍꯛꯆꯥꯡ ꯑꯗꯨꯝ ꯐꯅ ꯂꯩꯒꯅꯤ ꯍꯥꯏꯅ ꯈꯟꯖꯌꯦꯟ ꯍ ꯈ ꯋꯥꯅꯦ ꯏꯕꯦꯝꯕ ꯆꯠꯄꯗ ꯉꯁꯤꯅꯦ
ꯀꯥꯏ ꯀꯥꯏ ꯆꯠꯄ ꯉꯁꯥꯏꯗꯒꯤ ꯂꯑꯒ ꯝ
ꯏꯟꯁꯇꯥꯁꯤꯗꯅꯦ ꯑꯩꯈꯣꯏ ꯑꯩꯈꯣꯏꯁꯨ ꯑꯩꯈꯣꯏ ꯀꯩꯅꯣ ꯀꯩꯅꯣꯅ ꯑꯩꯈꯣꯏ ꯁꯥ ꯅꯨꯄꯤ ꯑꯃ ꯂꯩꯔꯤꯁꯤꯅꯅꯦ ꯀꯩꯅꯣ ꯇꯧꯗꯅ ꯔꯣꯅꯥꯜꯗꯣ ꯊꯤꯔꯝꯗꯅ ꯔꯣꯅꯥꯗꯨꯒꯤ ꯔꯣꯅꯥꯟ ꯇꯣꯉꯥꯛ ꯇꯉꯥꯏ
ꯃꯃꯥꯏ ꯊꯥꯖꯛ
ꯎꯟꯅ ꯎꯝ ꯎ ꯋꯥꯈꯜꯗ ꯑꯗꯨꯝ ꯗꯥꯟꯁ ꯇꯧꯕꯅꯣ
ꯑꯦ ꯑꯩꯁꯦ ꯅꯤꯛꯑꯒ ꯆꯠꯂꯤꯅꯦ